ꯇꯥꯕ꯭ꯔꯣ
ꯑꯣꯏ ꯇꯥꯏꯌꯦ
ꯎꯝ ꯕꯣꯜ ꯉꯥꯏꯕ ꯅꯪꯁꯨ
ꯍꯣꯏ ꯉꯁꯤꯗꯤ ꯌꯦꯡꯁꯤꯔꯥ ꯇꯧꯕꯅꯤ
ꯎꯝ ꯅꯣꯏ ꯐꯦꯝꯂꯤ ꯌꯦꯡꯒꯦꯔ ꯎꯝ ꯑ ꯅꯪꯒꯤ ꯅꯃꯥꯁꯨ
ꯎꯝ ꯌꯦꯡꯔꯣꯏ ꯃꯈꯣꯏꯗꯤ
ꯎꯝ ꯀꯅꯥ ꯀꯅꯥ ꯌꯦꯡꯗꯣꯏꯅꯣ ꯑꯗꯨꯗꯤ
ꯑꯩ ꯏꯅꯥꯎꯅꯨꯄꯥꯒ ꯑꯩꯒꯤ ꯄꯥꯕꯨꯡ ꯂꯥꯛꯏ
ꯑꯣ ꯅꯣꯏ ꯑꯍꯨꯝ
ꯎꯝ ꯑꯁ ꯑꯩꯗꯤ ꯉꯁꯤꯅ ꯑꯍꯥꯟꯕꯅꯦ ꯕꯣꯜ ꯌꯦꯡꯗꯣꯏꯁꯦ
ꯍ ꯑꯁ ꯑꯩꯗꯤ ꯃꯦꯠꯁ ꯌꯥꯝ ꯂꯤꯡꯈ꯭ꯔꯦ ꯑꯩꯗꯤ ꯌꯦꯡꯔꯁꯨꯒꯣ ꯑꯩ ꯍꯥꯞ ꯍꯥꯞ ꯍꯥꯞ ꯂꯣꯏꯔꯗꯤ ꯑꯗꯨꯝ ꯇꯨꯝꯒ꯭ꯔꯅꯤ ꯑꯩꯗꯤ
ꯎꯝ
ꯐꯨꯜ ꯃꯦꯠꯁꯇꯣ ꯌꯦꯡꯕ ꯉꯝꯗꯕꯅꯦ ꯅꯥꯏꯟ ꯊꯥꯔꯇꯤ ꯏꯂꯚꯦꯟ ꯊꯥꯔꯇꯤꯗ ꯇꯨꯝ꯭ꯔꯗꯤꯀꯣ ꯑꯗꯨꯝ
ꯑꯝ
ꯐꯣꯔ ꯃꯦꯠꯁꯇꯣ ꯌꯦꯡꯉꯦ
ꯑꯃꯨꯛ ꯌꯦ ꯌꯦꯡꯂꯡꯒ ꯎꯝ ꯀꯩꯅꯣ ꯑꯌꯨꯛ ꯍꯧꯒꯠꯄ ꯉꯝꯗꯣꯏꯗꯣ ꯉꯝꯒꯗꯕ ꯉꯝꯗꯣꯏꯗꯒ
ꯑꯣ ꯅꯪ ꯑꯌꯨꯛꯇ ꯌꯦꯟꯁꯥꯡ ꯊꯣꯡꯕꯔꯥ
ꯑꯗꯨꯅꯦ ꯑꯗꯨꯒꯤ
ꯑꯣ ꯑꯣ ꯍꯣꯏꯅꯦ ꯎꯄꯥꯏ ꯂꯩꯇꯦ ꯌꯦꯡꯅꯤꯡꯂꯁꯨ ꯃꯔꯛ-ꯃꯔꯛ ꯇꯗꯤ ꯑꯗꯨꯝ ꯇꯨꯝꯕꯅꯦ ꯑꯩ ꯁꯨ
ꯑꯣ
ꯑꯣ ꯅꯪ ꯑꯣ ꯅꯪ ꯁꯤꯗ ꯂꯥꯛꯀꯅꯤ ꯍꯥꯏꯕ ꯑꯗꯣ ꯀꯔꯝ ꯀꯥꯟꯗ ꯂꯥꯛꯀꯗꯕꯅꯣ
ꯑꯩꯁꯦ ꯑꯁꯤ ꯍꯞꯇꯥꯁꯤꯗ ꯂꯥꯛꯁꯔ ꯈꯟꯕꯅꯦ
ꯑꯣ ꯅꯪ ꯄꯣꯠ ꯌꯦꯝ ꯌꯥꯝꯒꯗ꯭ꯔꯥ
ꯎꯝ ꯑꯩ ꯍꯧꯖꯤꯛ ꯂꯥꯛꯄꯗꯤ ꯌꯥꯝ ꯌꯥꯝꯔꯥꯑꯣꯏꯗ ꯑꯩ ꯌꯨꯝꯁꯨ ꯂꯩꯔꯣꯏꯗꯕꯗꯨꯗ
ꯑꯥ ꯎꯝ ꯑꯗꯨ ꯄꯆꯥꯏꯗꯤ ꯄꯆꯥꯏꯗꯤ ꯑꯃꯨꯛ ꯁꯤꯗꯤ ꯂ ꯂꯧꯒꯅꯤ ꯍꯥꯏꯕ꯭ꯔꯣ
ꯎꯝ ꯑꯩ ꯌꯨꯝꯗꯣ ꯊꯤꯕ ꯐꯪꯉꯗꯤꯀꯣ
ꯑꯣ ꯑꯣ ꯕꯤ ꯕꯤ ꯈꯣꯏꯗ ꯂꯥꯏꯗꯣꯏꯔꯥ ꯍꯥꯟꯅ
ꯎꯝ ꯑꯩ ꯃꯥꯜꯂꯦ ꯌꯨꯝ ꯊꯤꯔꯒ ꯑꯃꯨꯛ ꯐꯥꯔꯗꯤ ꯄꯣꯠ ꯆꯩꯁꯤꯡꯗꯣ ꯗꯨꯃꯨ ꯑꯦꯗꯖꯦꯁ
ꯎꯝ ꯑꯣ ꯑꯗꯨꯗꯤ ꯑꯩꯒꯤ ꯈꯣꯡꯎꯞ ꯊꯥꯅꯤꯡꯕ ꯅꯉꯣꯟꯗ
ꯑꯧ
ꯑꯦꯗꯤꯗꯥꯁꯀꯤ ꯈꯨꯡꯒꯨꯞ ꯃꯆꯥ ꯑꯩꯁ ꯃꯆꯨꯗꯣ ꯂꯣꯏ ꯀꯣꯛꯈ꯭ꯔꯕꯅꯦ ꯗꯨ ꯑꯣꯏꯔꯁꯨ ꯑꯩ ꯋꯥꯀꯤꯡ ꯁꯥ ꯉꯥꯝꯗ ꯍꯦꯟꯅ ꯂꯥꯏꯕ ꯈꯨꯡꯒꯣꯞꯗꯨꯅꯤ ꯁꯤ ꯁꯤ ꯁꯤꯗꯤ ꯁꯗ꯭ꯔꯗꯤ ꯃꯆꯨꯗꯣ ꯂꯣꯏ ꯀꯣꯈ꯭ꯔꯤꯕ ꯑꯗꯣ ꯑꯇꯩꯗꯤ ꯀꯔꯤꯁꯨ ꯇꯥꯎꯗꯕ ꯀꯣ ꯀꯤꯕ
ꯍ
ꯑꯗꯨꯒꯤ ꯋꯥꯛꯀꯤꯡ ꯆꯠꯅꯤꯡꯉꯥꯏꯒꯤꯀꯣ ꯑꯁ ꯑꯩꯈꯣꯏ ꯅꯥ ꯑꯩꯈꯣꯏ ꯂꯩꯀꯥꯏ ꯅꯥꯞꯂꯗꯤꯀꯣ
ꯎꯝ
ꯅꯨꯡꯇꯤꯒꯤ ꯅꯨꯡꯊꯤꯟꯗ ꯑꯗꯨꯝ ꯋꯥꯛꯀꯤꯡ ꯆꯥꯠꯄ ꯌꯥꯅꯤ
ꯑꯣ
ꯇꯤꯟꯖꯤꯅ ꯑꯈꯣꯏ ꯑꯩꯈꯣꯏꯗꯤ ꯅꯨꯡꯇꯤꯒꯤ ꯆꯠꯅꯦ ꯅꯨꯡ ꯆꯨꯕ ꯅꯨꯃꯤꯠꯇꯤ ꯆꯠꯇꯦ
ꯅꯈꯣꯏ ꯑꯣ ꯑꯩꯗꯣ ꯃꯇꯥꯡ ꯆꯥꯔꯗꯤ ꯈꯣꯏꯒꯤ ꯕꯤꯜꯗꯤꯡꯗ ꯂꯥꯏꯒꯦꯔꯥ ꯈꯟꯕꯅꯦ
ꯑꯣ ꯍꯣꯏ ꯑꯩꯈꯣꯏ ꯈꯪꯕ ꯃꯤ ꯂꯩꯃꯤꯟꯅꯕꯗꯣ ꯅꯨꯡꯉꯥꯏꯕꯅꯦ ꯃꯤ ꯈꯪꯗꯕ ꯃꯔꯛꯇ ꯂꯩꯕꯁꯦ ꯅꯨꯡꯉꯥꯏꯇꯦꯕ
ꯎꯝ ꯑꯗꯨꯅꯦ
ꯎꯝ ꯅꯪ ꯅꯪꯒꯤ ꯃꯅꯥꯎ ꯅꯨꯄꯥꯗꯣ ꯑ ꯈꯔ ꯑꯣꯗꯔ ꯋꯥꯟꯗꯣ ꯑꯗꯣ ꯃꯥꯁꯨ ꯈꯨꯟꯗ ꯂꯩꯕ꯭ꯔꯥ
ꯎꯝ ꯑꯩꯌꯦ ꯍꯧꯖꯤꯛꯇꯤ
ꯎꯝ ꯀꯔꯤ ꯒꯤꯔ ꯃꯣꯏ ꯀꯣꯂꯦꯖ ꯂꯣꯏꯈ꯭ꯔꯕꯣ ꯁꯨꯇꯤꯔꯥ
ꯂꯩꯔꯦ
ꯎꯝ
ꯃꯈꯣꯏꯗꯤ ꯆꯠꯇꯕꯅꯤ ꯆꯠꯇ꯭ꯔꯕꯁꯨ ꯌꯥꯕ
ꯎ ꯀꯥꯏ ꯀꯥꯔꯅꯤ ꯈꯟꯕ꯭ꯔꯥ
ꯑꯩ ꯍꯧꯖꯤꯛ ꯐꯥꯏꯅꯦꯂꯥꯏꯁ ꯇꯧꯗ꯭ꯔꯤꯗꯣ
ꯑꯣ ꯑꯦꯟꯇ꯭ꯔꯥꯟꯁ ꯑꯗꯨꯝ ꯇꯧꯗꯣꯏꯕꯀꯣ ꯑꯃꯨꯛ ꯊꯥꯗꯣꯏꯕꯀꯣ ꯎꯝ
ꯐ꯭ꯔꯦꯟꯁ ꯑꯗꯨꯝ ꯇ꯭ꯔꯥꯏ ꯇꯧꯔꯒ
ꯎ ꯎꯝ ꯃꯤ ꯑꯗꯨꯗꯣ ꯆꯥꯡꯒꯅꯤ ꯍꯥꯏꯕꯅꯤ ꯅꯠꯇ꯭ꯔꯣ
ꯑꯦꯝꯗꯗꯤ ꯑꯣꯏꯔꯔꯣꯏ ꯍꯥꯏꯗꯤ
ꯎ
ꯑꯩ ꯑꯦꯛꯖꯥꯝ ꯇꯥꯗꯦꯕ
ꯑꯥ
ꯁꯤ ꯎꯝ ꯑꯦꯟꯇ꯭ꯔꯥꯟꯁ ꯍ ꯁꯤ ꯀ꯭ꯌꯨꯋꯦꯠꯇꯣ ꯃꯈꯣꯏꯗꯣ ꯒ꯭ꯔꯦꯠꯀꯤ ꯒ꯭ꯔꯦꯠ ꯑꯗꯨꯝ ꯂꯥꯎꯋꯦꯕ ꯀꯦꯒꯤ ꯑꯗꯨꯒꯤ ꯑꯩ ꯑꯗꯨꯗ ꯊꯥꯗꯕ
ꯎꯝ ꯎꯝ
ꯑꯗꯨ ꯑꯣꯏꯔꯔꯣꯏ ꯑꯗꯨꯗꯗꯤ
ꯎꯝ
ꯑꯗꯨ ꯆꯪꯒꯦ ꯍꯥꯏꯔꯗꯤ ꯅꯦꯛꯁ ꯌꯥꯔ ꯑꯃꯨꯛ ꯉꯥꯏꯗꯣꯏꯕ
ꯎ ꯉꯥꯏꯌꯨꯅ ꯑꯗꯨꯗ ꯆꯥꯡꯔꯅꯤ ꯌꯥꯝ ꯅꯨꯡꯉꯥꯏꯔꯅꯤ ꯅꯪ
ꯑꯁꯇ ꯑꯣꯏꯔꯁꯨ ꯆꯍꯤꯗꯣ ꯄꯥꯝꯃꯨ
ꯑꯣ ꯍ ꯍ
ꯗꯤꯒ꯭ꯔꯤꯗꯤ ꯑꯃꯈꯥꯛꯅꯤꯅ ꯑꯗꯣ ꯆꯍꯤ ꯑꯃ ꯃꯥꯡꯕꯗꯣ ꯅꯨꯡꯉꯥꯏꯇꯕ
ꯎꯝ ꯍꯣꯏ ꯏꯃꯥꯟꯅꯕꯤ ꯅꯅꯥꯎ ꯅꯨꯄꯥꯒ ꯆꯞ ꯃꯥꯟꯅꯒꯗ꯭ꯔꯥ ꯀꯣꯂꯦꯖꯠ ꯁꯦ ꯑꯩ
ꯃꯥꯅ ꯕꯦꯆꯂꯔ ꯀꯣ ꯑꯩꯅ ꯃꯥꯁꯇꯔ ꯑꯃꯨꯛ
ꯑꯣ ꯅꯦꯂꯤꯠꯒꯤ ꯑꯗꯨꯝ ꯍꯥꯏ ꯀꯣ ꯅꯣꯒꯤꯁꯦ ꯅꯦꯂꯤꯠ ꯑꯗꯨꯝ ꯍꯥꯏꯕ꯭ꯔꯥ
ꯎꯝ ꯂꯩ ꯂꯩ ꯊꯅ
ꯑꯣꯝ ꯐꯅ ꯇꯃꯣ ꯑꯦꯖꯁꯇꯨꯔꯣ
ꯂꯩꯗ
ꯎꯝ ꯅꯪ ꯂꯥꯏꯔꯗꯤ ꯕꯖꯥꯔꯅ ꯂꯥꯏꯒꯗ꯭ꯔꯥ ꯅꯠꯇ꯭ꯔꯒ ꯅꯪꯒꯤ ꯀꯣꯂꯦꯖ ꯅꯥꯄ ꯃꯐꯝꯗ ꯑꯗꯨꯝ ꯊꯤꯅ ꯂꯩꯗꯣꯏꯔꯥ
ꯑꯁ ꯑꯩ ꯍꯧꯖꯤꯛ ꯑꯗꯨꯅꯦ ꯀꯣꯛ ꯁꯥꯔꯤꯕꯁꯦ
ꯍꯥꯒꯗꯣꯏꯔꯤ
ꯀꯣꯂꯦꯖ ꯂꯥꯛꯄ ꯃꯐꯝ ꯆꯠꯂꯗꯤ ꯑꯩꯒꯤ ꯏꯅꯥꯎ ꯅꯨꯨꯄꯥꯒ ꯂꯩꯕ ꯅꯨꯡꯉꯥꯏꯔꯣꯏꯗꯕ꯭ꯔꯥ ꯃꯥꯒꯤ ꯀꯣꯂꯦꯁꯤ ꯌꯥꯝ ꯂꯥꯞꯄꯅꯤꯗ ꯑꯃꯨꯛ
ꯃꯥꯅ ꯏꯝꯐꯥꯎ ꯂꯩꯁ ꯍꯥꯏꯕ꯭ꯔꯣ
ꯑꯣ ꯑꯁꯤ ꯗꯤ ꯁꯤ ꯍꯥꯏꯕ ꯑꯩ ꯈꯪꯗꯦ
ꯇꯗꯦꯗ ꯒꯣꯚꯃꯦꯟꯒꯤꯔ ꯄ꯭ꯔꯥꯏꯚꯦꯠꯒꯤꯔ
ꯑꯩꯈꯣꯏꯒꯤ ꯃꯂꯦ ꯃꯈꯣꯏꯒꯤꯗꯤ ꯑꯗꯨꯝ ꯀꯣꯂꯦꯖ ꯂꯥꯛꯇ꯭ꯔꯁꯨ ꯌꯥꯕꯒꯨꯝꯕ ꯀꯣꯂꯦꯖ
ꯑꯣ ꯑꯣ ꯎꯝ
ꯅꯤ ꯑꯗꯨꯒꯤ ꯍꯧꯖꯤꯛꯈꯨꯜꯗ ꯂꯩꯔꯤꯕꯁꯤ
ꯎꯝ ꯎꯝ ꯑꯁ ꯈꯪꯗꯅ ꯑꯩꯈꯣꯏ ꯏꯝꯐꯥꯜꯗ ꯀꯣꯂꯦꯖꯇꯥꯥꯝꯁꯤꯡꯁꯦ ꯑꯁ ꯈꯪꯗꯦꯗ ꯔꯤꯒꯨꯂꯔꯁꯨ ꯇꯥꯎꯗꯦ ꯎꯁꯥ ꯐꯥꯎꯔꯤꯒꯨꯂꯔ ꯇꯗꯦ
ꯎꯝ
ꯀꯣꯏꯁꯦ ꯃꯤꯡ ꯈꯛꯇ ꯇꯝꯕ ꯃꯤ ꯂꯣꯏꯅ ꯃꯦꯖꯣꯔꯤꯇꯤꯁꯦ ꯑꯗꯨꯝꯥꯏꯅ ꯇꯧꯋꯤ
ꯎꯝ ꯅꯣꯏꯗꯤ ꯀꯔꯤ ꯀꯔꯤ ꯇꯧꯅꯔꯤꯕ꯭ꯔꯥ
ꯃꯁꯤ ꯑ ꯍꯧꯖꯤꯛꯀꯥꯟꯗ
ꯎꯝ
ꯉꯁꯤ ꯀꯥꯟꯖꯦ ꯑꯩꯗꯤ ꯑꯗꯨꯝ ꯀ꯭ꯂꯥꯁ ꯆꯠꯂꯦ ꯄ꯭ꯔꯦꯛꯇꯤꯁ ꯇꯧꯔꯦ ꯑꯗꯨꯅꯦ ꯌꯨꯠ ꯁꯥꯔꯚꯤꯁ ꯎꯝ ꯅꯨꯡꯉꯥꯏꯗꯤ ꯅꯨꯡꯉꯥꯏ ꯍꯣꯢ ꯗꯤꯁ ꯌꯦꯔꯁꯦ ꯒ꯭ꯔꯦꯠ ꯐꯥꯏꯚ ꯑꯦꯛꯖꯥꯝ ꯊꯥꯁꯤꯦ ꯍꯥꯏꯕ ꯉꯁꯤ ꯑꯃꯨꯛ ꯊꯥꯏ ꯊꯥ ꯊ ꯊꯥ ꯊꯣꯠꯅꯩ ꯀꯩ ꯍꯥꯏꯌꯦ ꯑꯩꯒꯤ ꯑꯣꯖꯥꯅ
ꯀꯔꯤꯒꯤ
ꯑꯦ ꯎꯝ ꯃꯥꯗ ꯐꯥꯏꯚ ꯐꯥꯏꯚ ꯊꯥꯗ ꯊꯥ ꯑꯉꯥꯡꯒ ꯇꯥꯎꯔꯣꯏ ꯑ ꯇꯥꯎꯅꯨ ꯍꯥꯏꯕ ꯃꯥꯅ ꯎꯝ ꯒ꯭ꯔꯦꯠ ꯑꯦꯗꯣ ꯑꯣꯏꯅ ꯑꯗꯨꯝ ꯇꯧꯈ꯭ꯔꯣ ꯍꯥꯏꯕ ꯄꯩꯁꯥ ꯌꯥꯝ ꯆꯥꯡꯏꯀꯣ
ꯑꯣ
ꯑꯩꯈꯣꯏ ꯑꯦꯛꯖꯥꯝ ꯊꯥꯕꯁꯦ ꯇꯦꯟ ꯇꯦꯟ ꯀꯦ ꯍꯦꯟꯅ ꯆꯥꯡꯕꯅꯦꯕ ꯑꯗꯣ ꯑꯁ ꯑꯦꯛꯖꯥꯝ ꯊꯥꯅꯤ ꯍꯥꯏ ꯁꯣꯁꯇꯅꯤ
ꯃ꯭ꯌꯨꯖꯤ ꯏꯗꯤ ꯇꯨꯃꯥꯏꯅ
ꯑꯧ ꯄꯩꯁꯥ ꯈꯥꯇꯅꯦꯕ ꯁꯥꯔꯇꯤꯐꯤꯀꯦꯠ ꯐꯪꯉꯁꯨ ꯀꯣ ꯑꯩꯗꯣ ꯒ꯭ꯔꯦꯗ ꯑꯦꯛꯖꯥꯝ ꯊꯥꯕ ꯂꯣꯏꯔꯀꯥꯟꯗ ꯑꯩ ꯏꯟꯁꯇꯥꯒ꯭ꯔꯥꯝꯗ ꯎꯕꯀꯣ ꯎꯝ ꯍꯧꯖꯤꯛꯁꯤꯌꯥꯟ ꯑꯃꯅ ꯄꯣꯁ ꯇꯧꯕꯗꯣ ꯑꯩ ꯎꯕ ꯑꯩꯈꯣꯏ ꯑꯩꯈꯣꯏꯗꯤ ꯒ꯭ꯔꯦꯠ ꯏ ꯂꯣꯏꯕꯗꯣ ꯑꯗꯨꯅ ꯍꯥꯎꯕꯅꯦꯅ ꯍꯥꯏꯕ
ꯕꯦꯁꯤ ꯂꯣꯏꯔꯦ ꯍꯥꯏꯕꯀꯣ
ꯎꯝ
ꯁꯤꯅ ꯐꯥꯔꯁ ꯏꯁꯇꯦꯖꯅꯤ ꯍꯥꯏꯕ ꯑꯁ
ꯑꯩꯈꯣꯏꯒꯤꯗꯤ ꯑ ꯒ꯭ꯔꯦꯗ ꯑꯦꯗꯣ ꯌꯥꯝ ꯋꯥꯡꯕꯒꯨꯝꯅ
ꯍꯣꯏ ꯍꯣꯏ ꯎꯝ ꯑꯗꯣ ꯀ꯭ꯔꯦꯗꯤ ꯑꯩꯠ ꯄꯤꯁꯇꯣ ꯑꯦꯛꯖꯥꯝ ꯊꯥꯕ ꯂꯣꯏꯕꯗꯣ ꯀꯣꯏ ꯕꯨꯛ ꯁꯇꯥꯐ ꯂꯩꯅ ꯑꯗꯨꯗꯣ ꯄꯤꯁꯇꯣ ꯈꯣꯡꯕ ꯍꯩꯕ ꯒ꯭ꯔꯦꯠ ꯏꯠ ꯐꯥꯎ ꯑꯗꯨꯝ ꯍꯩꯌꯦ ꯍꯥꯏꯕꯅꯤꯗ ꯑꯗꯨꯗꯣ ꯑꯇꯩꯗꯤ ꯎꯝ ꯑꯇꯩꯕꯨꯗꯤ ꯀꯟꯇꯦꯝꯄꯔꯔꯤꯒꯨꯝꯕ ꯆꯪꯉꯩꯗꯤ ꯑꯩ ꯈꯪꯑꯣꯏꯕ
ꯎꯝ
ꯃꯥ ꯇꯥꯛꯁꯨ ꯇꯥꯛꯄꯤꯔꯦ ꯑꯩ ꯑꯣꯖꯥꯅ
ꯎꯝ
ꯂꯥꯏꯔꯤꯛ ꯀꯂꯥꯁꯤꯀꯜ ꯄꯤꯁꯅꯦꯕ ꯑꯩ ꯍꯧꯖꯤꯛꯀꯥꯟ ꯄ꯭ꯔꯦꯛꯇꯤꯁ ꯇꯥꯎꯕꯗꯅꯤ
ꯑꯣ ꯒ꯭ꯔꯦꯠ ꯒ꯭ꯔꯦꯠ ꯀꯌꯥꯅ
ꯑꯦꯠ ꯑꯦꯠ ꯅ ꯂꯥꯁꯅꯦ
ꯑꯣ
ꯑꯦꯠꯅ ꯂꯥꯁ ꯑꯣꯏꯔꯁꯨꯀꯣ ꯑꯁ ꯈꯪꯗꯦ ꯍꯣꯏꯅꯦ ꯑꯩꯗꯤ ꯍꯥꯏꯔꯤꯅꯤ ꯑꯗꯣ ꯄꯤꯖꯗꯣ ꯈꯛꯄꯅꯦꯕ ꯑꯩꯗꯤ ꯌꯦ ꯂꯣꯏꯔꯁꯨꯀꯣ ꯕꯨꯛꯇ ꯑ ꯏꯁꯇꯥꯐ ꯏꯕꯗꯣ ꯂꯦꯚꯦꯜꯗꯤ ꯎꯝ ꯐꯖꯅ ꯍꯥꯏꯔꯅꯤ ꯑꯩꯗꯣ ꯕꯤꯑꯦ ꯂꯣꯏꯔꯗꯤꯀꯣ ꯑꯗꯨ ꯑꯣꯏꯔꯁꯨ ꯑꯗꯨꯗꯨ ꯑꯗꯨꯗꯤ ꯌꯦꯡꯕ ꯈꯥꯛꯇꯅꯤꯅ
ꯑꯥ
ꯌꯦꯡꯗ꯭ꯔꯒ ꯁꯅꯥꯕꯗꯣ ꯈꯛꯇꯅꯦꯕ
ꯑꯥꯎ
ꯑꯗꯣ ꯏꯝꯄ꯭ꯔꯣꯚꯥꯏꯁ ꯇꯧꯔꯒ ꯑꯇꯩꯕꯨꯗꯤ ꯈꯪꯂꯕ
ꯅꯣꯏꯗꯣ ꯎꯝ ꯑꯗꯨ ꯂꯣꯏꯔꯗꯤ ꯀꯣꯆꯤꯡꯒꯨꯝꯕ ꯑꯣ ꯃꯤ ꯃꯤꯉꯣꯟꯗ ꯇꯥꯛ ꯀꯦꯔꯥ ꯅꯠꯇ꯭ꯔꯒ ꯅꯪꯒꯤ ꯑꯗꯨꯝ ꯀꯩꯅꯣ ꯇꯧ
ꯎꯝ ꯇꯥꯛ ꯇꯥꯛꯄ ꯅꯠꯇ꯭ꯔꯗꯤ ꯎꯄꯥꯏ ꯂꯩꯇꯦ ꯑꯩꯈꯣꯏꯗꯤ ꯏꯁꯀꯣꯞ ꯌꯥꯝꯗꯕꯒꯤꯀꯣ
ꯎꯝ ꯎꯝ
ꯄꯔꯐꯣꯝ ꯇꯧꯋꯦ ꯍꯥꯏꯔꯁꯨ ꯃꯐꯝ ꯂꯩꯇꯦ ꯏꯟꯗꯤꯌꯥꯗꯗꯤꯀꯣ ꯀꯦꯄꯤꯇꯦꯜ ꯐꯥꯎꯗ ꯂꯩꯇꯦ ꯍꯥꯏꯔꯤꯅꯦ ꯄꯦꯅꯤꯁꯀꯤ
ꯑꯣ
ꯎꯄꯥꯏ ꯂꯩꯇꯦ ꯇꯥꯛꯄ ꯅꯠꯇ꯭ꯔꯗꯤ ꯏꯁ ꯁꯥꯔꯒ ꯄꯔꯐꯣꯝ ꯌꯥꯝꯅ ꯐꯥꯎꯔꯗꯤꯀꯣ ꯐꯦꯃꯣꯁ ꯑꯣꯏꯔꯗꯤꯀꯣ
ꯑꯥ
ꯏꯁꯥꯏ ꯁꯥꯛꯔ ꯁꯥꯅꯕ ꯐꯥꯗꯣꯏꯅꯦ ꯑꯗꯣ ꯁꯣꯛꯑꯣꯏꯗꯕ
ꯎꯝ
ꯑꯈꯣꯏꯒꯤꯗ ꯑꯈꯣꯏꯒꯤꯗ ꯂꯥꯔꯒ ꯑꯃꯨꯛ ꯇꯧ
ꯍꯣꯏꯅꯦ ꯅꯈꯣꯏ ꯑꯩꯈꯣꯏ ꯈꯨꯟꯗ ꯇꯝꯅꯤꯡꯕꯁꯤꯡꯗꯣ ꯑꯗꯨꯝ ꯇꯥꯛꯄꯤꯕ
ꯎꯝ
ꯈꯣꯏ ꯈꯨꯟꯗꯔ ꯇꯥꯃꯦꯡꯂꯣꯡꯗꯔ ꯈꯪꯗꯦ ꯈꯣꯏ ꯀꯨꯟꯗ ꯑꯩꯗꯤ ꯑꯣꯏꯅ ꯇꯧꯅꯤꯉꯦ ꯑꯗꯣ ꯑꯩꯈꯣꯏ ꯑꯩꯈꯣꯏꯅ ꯑꯣꯖꯥ ꯑꯣꯖꯥ ꯑꯣꯏꯔꯀꯥꯟꯗꯗꯤ ꯑꯩꯈꯣꯏꯁꯦ ꯇꯥꯎꯟ ꯇꯥꯎꯟ ꯑꯣꯏꯔꯅꯤꯕ
ꯎꯝ
ꯂꯝꯕꯤꯁꯨ ꯐꯩꯌꯦ
ꯎꯝ
ꯑꯝ ꯈꯪꯗꯦꯗ ꯌꯦꯡꯕ ꯇꯥꯔꯦ
ꯎꯝ ꯀꯩꯗꯧꯉꯥꯏ ꯂꯣꯏꯒꯦꯔꯥ ꯅꯪꯒꯤꯗꯤ ꯆꯍꯤ ꯀꯌꯥ ꯋꯥꯠꯂꯤꯒꯦ
ꯈꯪꯗꯦ ꯑꯩ ꯌꯨꯝ ꯄꯥꯟꯗ꯭ꯔꯤ ꯐꯥꯎ ꯇꯥꯎꯗꯣꯏꯅꯦ ꯑꯩꯗꯤ ꯑꯩꯅ ꯑꯁꯤꯅ ꯑꯩꯅ ꯄꯦꯟꯈ꯭ꯔꯦ ꯍꯥꯏꯕ ꯃꯇꯝꯗ ꯀꯣ ꯗꯨꯝ ꯇꯣꯛꯈ꯭ꯔꯅꯤ ꯑꯩꯗꯤ ꯀꯨꯝ ꯑꯗꯨꯝ ꯇꯥꯈ꯭ꯔꯒ ꯇꯝꯁꯨ ꯇꯥꯝꯒꯅꯤ ꯑꯩꯗꯣ
ꯑꯣ
ꯑꯗꯨꯝ ꯑꯅꯥꯎ ꯑꯅꯥꯎꯕ ꯊꯥꯅꯤꯡꯉꯥꯏ ꯑꯣ ꯎꯝ ꯑꯗꯨꯝ ꯂꯩꯒꯅꯤꯀꯣ
ꯎꯝ ꯎꯝ ꯍꯣꯏ ꯑꯁ ꯂꯤꯃꯤꯠ ꯂꯩꯔꯣꯏ ꯀꯣ ꯈꯣꯏꯒꯤꯗꯤ
ꯎꯝ ꯎꯝ ꯅꯈꯣꯏ ꯕꯣꯜ ꯌꯦꯡꯕꯗꯣ ꯐꯣꯟꯗ ꯌꯦꯡꯕ꯭ꯔꯥ